ꯇꯥꯢꯀꯣ
ꯇꯥꯗꯦ
ꯇꯥꯏꯗꯦ ꯂꯣꯢ ꯅꯪꯖꯨ ꯋꯥꯊꯤ ꯇꯧꯋꯦꯍꯦ ꯍꯁ ꯅꯪꯒꯤ ꯅꯪꯒꯤ ꯃꯤꯡꯖꯤꯗꯤ ꯑꯦ ꯑꯩꯈꯣꯏꯒꯤ ꯑꯩꯈꯣꯏꯒꯤ ꯇ꯭ꯔꯥ ꯇ꯭ꯔꯥꯏꯕ ꯅꯠꯇꯕ ꯃꯥꯟꯕꯀꯣ ꯅꯪꯒꯤꯖꯦ ꯑꯁ ꯂꯣꯏꯔꯦ ꯅꯪꯒꯤ ꯃꯤꯡ ꯅꯪꯒꯤ ꯃꯤꯡꯖꯤꯗꯤ ꯂꯣꯔꯦ ꯀꯅꯥꯅ ꯊꯣꯟꯕ꯭ꯔꯣ
ꯑꯩ ꯏꯁꯥꯅ ꯊꯣꯟꯕ
ꯑꯁ ꯂꯣꯔꯦ ꯃꯤꯁꯨ ꯖꯠ ꯖꯥꯠꯅꯦꯍꯦ
ꯑꯥꯎ ꯖꯖꯥꯠꯅꯦ
ꯑꯦ
ꯖꯖꯥꯠ ꯃꯤꯁꯨ ꯊꯤꯡꯅꯗꯣꯏꯅꯦ ꯅꯪꯗꯤ
ꯑꯦ ꯑꯦ ꯑꯦ ꯐꯩꯌꯦ ꯐꯩꯌꯦ ꯐꯩꯅꯦ
ꯑꯗꯨꯅꯦ ꯑꯗꯣ ꯍꯧꯖꯤꯛꯇꯤ ꯀꯩ ꯋꯥꯔꯤ ꯁꯅꯥꯁꯤꯔꯣ
ꯑ ꯅꯣꯏ ꯈꯪꯗꯦ ꯅꯪꯒꯤ ꯅꯣꯏꯒꯤ ꯈꯨꯟꯒꯤ ꯋꯥꯔꯤ ꯁꯥꯅꯕꯅꯦ ꯑꯩ ꯑꯩ ꯑꯩꯈꯣꯏ ꯏꯕꯥꯅꯤꯒꯤ ꯇꯣꯄꯤꯛꯇꯣ ꯂꯣꯏꯗ꯭ꯔꯤꯍꯦ ꯅꯪ ꯀꯩ ꯀꯩ ꯈꯨꯟꯗꯅꯣ ꯍꯥꯏꯕꯗꯣ
ꯑꯦꯟꯅ ꯍꯧꯕ ꯁꯤ ꯑꯦꯟꯅ ꯍꯧꯕ
ꯑꯣ ꯑꯦꯟꯗꯒꯤ ꯐꯩꯅꯦ ꯑꯩꯁꯨ ꯑꯩꯁꯨ ꯑꯩꯁꯨꯅꯦ
ꯅꯪꯁꯨ ꯑꯦꯟꯗꯥ
ꯎꯝ ꯅꯠꯇꯦ ꯑꯗꯨꯒ ꯃꯈ ꯃꯈꯥꯗ ꯍꯥꯏꯕꯅꯤꯗ ꯑꯗꯨꯁꯨ
ꯑꯣ ꯑꯩꯁꯨꯅꯦ ꯑꯩꯁꯨꯅꯦ ꯍꯣꯏ ꯍꯣꯏ ꯍꯣꯏ ꯑꯦꯟꯗꯒꯤ ꯃꯈꯥꯗ
ꯑꯣ ꯀꯦ ꯄꯤ ꯑꯦꯝ ꯈꯪꯕ꯭ꯔꯣ
ꯀꯦ ꯄꯤ ꯑꯦꯝ
ꯍꯣꯏ ꯇꯝꯄꯥꯛꯒꯤꯗꯣ
ꯀꯦ ꯄꯤ ꯑꯦꯝ ꯎꯝ ꯈꯪꯗꯦ
ꯀꯦꯅ ꯍꯥꯎꯕ ꯈꯨꯟꯗꯣ ꯈꯪꯗ꯭ꯔꯤꯕꯣ
ꯈꯪꯗꯦ ꯎꯝ
ꯑꯁ ꯂꯣꯏꯔꯦ ꯌꯥꯝ ꯇꯝꯄꯥꯛꯒꯤꯅꯦ
ꯎꯝ ꯈꯪꯗꯦ
ꯑꯍꯥꯁ ꯂꯣꯏꯔꯦ ꯀꯝꯕꯣꯕꯤꯌꯥꯠ ꯀꯥꯡꯄꯣꯛꯄꯤꯗꯤ ꯑꯇꯞ ꯑꯇꯣꯞꯄ ꯗꯤꯁꯇ꯭ꯔꯤꯛꯅꯦ ꯀꯩꯅꯣ ꯂꯣꯢꯔꯦ
ꯂꯣꯏꯔꯦ ꯑꯦ ꯑꯦ ꯑꯩ ꯀꯨꯀꯤ ꯃꯥꯟꯕ꯭ꯔꯥ ꯂꯣꯏꯔꯦ
ꯑꯥꯎ ꯃꯥꯟꯕꯥ ꯐꯒꯤ ꯍꯥꯏꯕꯅꯦ ꯑꯧ ꯑꯗꯨꯅꯦ ꯍꯣꯏ ꯍꯣꯏ ꯍꯣꯏ ꯍꯣꯏ ꯑꯁ ꯀꯩꯅꯣ ꯑꯁ ꯌꯥꯗꯦ ꯌꯥꯗꯦ ꯑꯩꯁꯦ
ꯌꯥꯗꯦ ꯅꯪ ꯅꯪꯒꯤ ꯀꯣꯛꯁꯦ ꯌꯥꯗꯦꯀꯣ ꯈꯔ ꯈꯔ ꯌꯦꯡꯕ ꯌꯦꯡꯕ ꯆꯠꯂꯣ
ꯑꯥꯎ ꯍꯣꯏ ꯎꯝ ꯌꯦꯡꯒꯦꯅꯗꯤ ꯇꯧꯕꯅꯦꯕ ꯑꯗꯨꯕꯨ ꯅꯪꯅ ꯍꯥꯟꯅ ꯀꯣꯜ ꯇꯧꯔꯛꯄꯒꯤ ꯎꯄꯥꯏ ꯂꯩꯇ꯭ꯔꯦ
ꯂꯣꯏꯔꯦ ꯅꯪ ꯒꯤꯗꯤ ꯀꯣ ꯅꯪꯒꯤꯗꯤ ꯑꯗꯨꯗꯤ
ꯑꯩꯒꯤꯗꯤ ꯑꯦꯟ ꯑꯦꯟ ꯑꯗꯨꯝ ꯇꯧꯋꯦ ꯑꯩꯒꯤꯗꯤ ꯑꯦꯟ ꯃꯈꯥꯗ ꯑꯦꯟ ꯃꯈꯥꯗꯁꯨ ꯑꯦꯟ ꯇꯥꯎꯋꯦ
ꯗꯨ ꯍꯤꯟꯁ ꯄꯤꯔꯣꯗꯨꯅꯦ ꯑꯗꯨꯗꯤ
ꯑꯥ ꯑꯦꯟ ꯕꯤ
ꯍꯥ
ꯑꯦꯟ ꯕꯤ ꯂꯥꯁꯇ ꯕꯤ ꯎꯝ ꯕꯤ ꯕꯤ ꯕꯤ ꯅꯨꯡ ꯅꯨꯡ ꯑ ꯈꯪꯉꯔꯣꯏ ꯈꯪꯉꯔꯣꯏ ꯍꯣꯏ ꯍꯣꯏ ꯍꯣꯏ ꯅꯨꯡꯕꯥ
ꯑꯣ ꯑꯣ ꯑꯣ ꯈꯪꯉꯤ ꯂꯣꯏꯔꯦ
ꯑꯍꯦ
ꯂꯣꯏꯔꯦ ꯑꯩ ꯑꯩꯒꯤ ꯏꯃꯥꯟꯅꯕꯁꯤꯡ ꯏꯃꯥꯟꯅꯕ ꯏꯃꯥꯟꯅꯕꯤꯁꯤꯡꯁꯨ ꯌꯥꯝ ꯂꯩꯌꯦ
ꯑꯣ ꯑꯗꯨꯗꯤ ꯑꯩꯁꯨ ꯑꯣꯏꯔꯝꯃꯅꯤꯍꯦ ꯑꯗꯨꯅꯦ
ꯎꯝ ꯑꯩꯈꯣꯏ ꯁ꯭ꯀꯨꯜꯗꯒꯤ ꯇꯝꯕꯒꯤꯗꯣ ꯑꯩ ꯑꯩꯗꯤ ꯇꯦꯟꯅꯖꯦ ꯍꯥꯏ ꯁ꯭ꯀꯨꯜ ꯁꯦꯀꯦꯟꯗ꯭ꯔꯤ ꯑꯗꯨ ꯁꯤꯛꯁꯇꯒꯤ ꯇꯨꯋꯦꯜꯐ ꯐꯥꯎ ꯑꯩꯗꯤ ꯇꯧꯋꯦꯕ
ꯑꯣ ꯅꯪꯁꯨ ꯂꯥꯛꯑꯣ ꯑꯣ ꯑꯩꯁꯨ ꯇꯧꯋꯦ ꯑꯩꯁꯨ ꯇꯧꯋꯦ ꯑꯥ ꯇꯨꯋꯦꯜꯐꯇ
ꯏ ꯑꯦꯝ ꯑꯥꯔ ꯑꯦꯁ ꯈꯪꯕ꯭ꯔꯥ
ꯑꯥ ꯈꯪꯗꯦ ꯑꯩꯗꯤ ꯇꯤ ꯑꯦꯝ ꯑꯦꯜꯅ ꯇꯥꯏ ꯑꯗꯨꯒꯤ
ꯑꯣ ꯇꯤ ꯑꯦꯝ ꯑꯦꯜꯒꯤ ꯁ꯭ꯀꯨꯜ ꯇꯤ ꯑꯦꯝ ꯑꯦ ꯇꯃꯦꯡꯂꯣꯡꯗꯒꯤ ꯁ꯭ꯀꯨꯜꯅꯦ
ꯑꯥꯎ ꯀꯩ ꯍꯥꯏꯕ
ꯏꯀ꯭ꯂꯞꯕꯤꯌꯥꯗꯣ ꯈꯪꯗ꯭ꯔꯤꯕꯣ
ꯑꯧ ꯑꯧ ꯈꯥꯉꯦ ꯈꯥꯉꯦ ꯍꯣꯏ ꯍꯣꯏ ꯍꯣꯏ ꯑꯩꯗꯤ ꯅꯠꯇꯦ
ꯅꯪꯒꯤꯗꯤ ꯑꯗꯨ ꯀꯩ ꯀꯩ ꯁ꯭ꯀꯨꯜꯗꯒꯤ ꯅꯪꯗꯤ
ꯑꯩꯗꯤ ꯇꯃꯦꯜꯂꯣꯡꯗꯅꯤ ꯑꯗꯨ ꯑꯣꯏꯔꯁꯨ ꯀ꯭ꯂꯥꯁ ꯇꯨꯋꯦꯜꯐꯇꯤ ꯐꯥꯔꯁ ꯅꯗꯤ ꯑꯥ ꯀꯩꯗꯔ ꯁꯤ ꯀꯪꯂꯩꯄꯥꯛ ꯍꯥꯏ ꯇꯥꯔꯦ
ꯑꯣ ꯀꯪꯂꯩꯄꯥꯛꯇ
ꯁꯤꯗ ꯍꯥꯟꯅ ꯇꯝꯕꯅꯦꯕ ꯑꯜꯕꯦꯟꯗꯣ ꯑꯗꯨꯒ ꯌꯥꯗꯕꯒꯤ ꯎꯝ ꯀꯩꯅꯣꯝ ꯀꯩꯅꯣꯝ ꯇꯧꯕꯒꯤꯀꯣ ꯇꯨꯋꯦꯜꯐ ꯇꯨꯋꯦꯜꯐꯇ ꯑꯗꯨꯝ ꯇꯃꯦꯜꯂꯣꯡꯗ ꯑꯃꯨꯛ ꯂꯥꯛꯄ
ꯎꯝ ꯀꯩ ꯁ꯭ꯀꯨꯜꯅꯣꯕ ꯑꯗꯨꯗꯣ
ꯑꯥ ꯑꯗꯨꯗꯤ ꯈ꯭ꯔꯤꯁꯇꯌꯥꯟ
ꯑꯣ ꯑꯣ ꯑꯣ ꯁꯤ ꯅꯤꯀꯣ
ꯑꯥꯎ ꯈꯪꯉꯣ ꯈꯪꯉꯣ
ꯈꯪꯕꯅꯤꯅꯦ ꯑꯩꯗꯤ
ꯍꯥꯏꯔꯤꯁꯦ ꯈꯪꯒꯗꯕꯅꯦ
ꯑꯗꯨꯒ ꯇꯨꯋꯦꯜꯐ ꯇꯨꯋꯦꯜꯐ ꯑꯗꯨ ꯑꯗꯨꯁꯨ ꯅꯪ ꯊꯥꯏꯌꯦꯀꯣ ꯑꯗꯨꯗꯤ
ꯑꯥꯎ ꯊꯥꯏ ꯍꯣꯏ ꯎꯝ ꯎꯝ ꯄꯣꯂꯣ ꯃꯅꯥꯛꯇ
ꯀꯩ ꯑꯣ ꯁꯦꯀꯦꯟꯗ꯭ꯔꯤꯗ
ꯍꯣꯏ ꯃꯥꯜꯂꯦ ꯎꯝ
ꯎꯝ ꯁꯦꯀꯦꯟꯗ꯭ꯔꯤꯗꯅꯦ ꯑꯗꯨꯗꯣ ꯂꯣꯏꯔꯦ ꯇꯃꯦꯡꯂꯣꯡ ꯇꯤ ꯑꯦꯝ ꯑꯦꯜꯗ ꯂꯩꯔꯒ ꯑꯗꯨ ꯐꯥꯎ ꯈꯪꯗ꯭ꯔꯗꯤ ꯂꯣꯢ
ꯑꯥꯎ ꯑꯗꯨꯅꯦ ꯑꯩꯈꯣꯏꯗꯤ ꯇꯝꯃꯦ ꯍꯥꯏꯕꯗꯣ ꯆꯨꯝꯅ ꯂꯩꯕꯒꯤ
ꯑꯣ ꯑꯩꯈꯣꯏꯗꯤ ꯁꯤꯛꯁꯇꯒꯤ ꯇꯨꯋꯦꯜꯐ ꯐꯥꯎ ꯑꯥ ꯆꯍꯤ ꯑꯩꯠ ꯒꯨꯝꯕꯅꯦ ꯍꯣꯏ ꯂꯩꯕꯗꯣ ꯇꯤ ꯑꯦꯝ ꯑꯦꯜꯗ ꯈꯣꯏꯗꯤ ꯂꯣꯏꯔꯦ ꯍꯧꯖꯤꯛꯇꯤ ꯀꯣꯂꯦꯖꯇ ꯇꯝꯕꯒꯤꯅꯤ ꯅꯪ ꯅꯪꯁꯨ ꯂꯣꯏꯔꯦ
ꯑꯗꯨꯅꯦ ꯑꯗꯨ ꯑꯣꯏꯔꯁꯨ ꯅꯪꯁꯦ ꯐꯤꯞ ꯁꯦꯃꯤꯁꯇ꯭ꯔꯅꯤ ꯍꯥꯏꯔꯒ ꯑꯗꯨꯒꯤ ꯅꯪ ꯑꯗꯨꯗꯤ ꯇꯨꯋꯦꯜꯐꯁꯦ ꯀꯩꯀꯥꯟꯗ ꯂꯣꯏꯕ꯭ꯔꯥ
ꯇ꯭ꯋꯦꯟꯇꯤ ꯇ꯭ꯋꯦꯟꯇꯤ ꯐꯣꯔꯗ ꯂꯣꯏꯔꯦ ꯑꯩꯗꯤ
ꯇ꯭ꯋꯦꯟꯇꯤ ꯐꯣꯔ ꯑꯩ ꯑꯗꯨꯗꯤ ꯆꯞ ꯃꯥꯟꯅꯩꯍꯦ ꯄꯥꯈꯪ
ꯑꯁ ꯄꯥꯈꯪ ꯅꯪꯗꯤ ꯅꯪꯗꯤ
ꯍꯣꯏ ꯑꯩꯁꯨ ꯇ꯭ꯋꯦꯟꯇꯤ ꯇ꯭ꯋꯦꯟꯇꯤ ꯐꯣꯔꯗ ꯂꯣꯏꯕꯅꯦ ꯇꯨꯋꯦꯜꯐꯇꯣ
ꯑꯁ ꯐꯖꯠꯇꯦꯗ ꯑꯗꯨꯒ ꯀꯩ ꯀꯩ ꯀꯩꯅꯣ ꯅꯪ ꯊꯦꯡꯕ ꯑꯗꯨꯗꯤ
ꯀꯩ ꯊꯦꯡꯕ ꯍꯥꯏꯕꯗꯤ ꯇꯨꯋꯦꯜꯐꯇ ꯇ꯭ꯋꯦꯟꯇꯤ ꯇ꯭ꯋꯦꯟꯇꯤ ꯐꯣꯔꯗ ꯊꯥꯕ ꯂꯣꯏꯔꯦ ꯑꯗꯨꯒ ꯑꯥ ꯇ꯭ꯋꯦꯟꯇꯤ ꯇ꯭ꯋꯦꯟꯇꯤ ꯐꯥꯏꯞꯇ ꯍꯧꯔꯦꯕ ꯑꯈꯣꯏꯒꯤꯁꯦ ꯑꯗꯨꯒ ꯍꯧꯖꯤꯛ ꯇ꯭ꯋꯦꯟꯇꯤ ꯇ꯭ꯋꯦꯟꯇꯤ ꯁꯤꯛꯁ
ꯒ꯭ꯌꯥꯟ ꯃꯟ ꯇꯗꯦꯗ ꯅꯪꯒꯤꯅꯤ
ꯑꯩꯁ ꯒ꯭ꯌꯥꯟ ꯃꯟ ꯇꯥꯗꯦ ꯀꯥꯏꯅ ꯐꯖꯅ ꯍꯥꯏꯔꯒ ꯒ꯭ꯌꯥꯟ ꯃꯟ ꯇꯥꯗꯦ ꯍꯥꯏꯌꯦ
ꯍꯨꯖꯤꯛꯇꯤ ꯁꯦꯀꯦꯟ ꯁꯦꯃꯦꯁꯇ꯭ꯔ ꯀꯥꯏ ꯍꯥꯏꯕ ꯅꯠꯇ꯭ꯔꯣ ꯑꯗꯨꯒ ꯑꯩꯅ ꯑꯩꯅ ꯐꯤꯞ ꯁꯦꯃꯤꯁꯇ꯭ꯔ ꯀꯥꯔꯦ ꯀꯃꯥꯏꯅꯅꯣ ꯑꯗꯨꯗꯤ
ꯌꯥꯔꯦꯍꯦ ꯅꯪꯒꯤꯁꯦ꯫
ꯑꯗꯨꯅꯦꯕ ꯅꯪ ꯆꯍꯤ ꯑꯃ ꯑꯃ ꯃꯥꯡꯉ ꯃꯥꯟꯅꯦ ꯑꯁ ꯅꯣꯛ
ꯁꯤ ꯌꯥꯒꯗꯕ ꯃꯥꯟꯗꯦ꯫
ꯂꯣꯏ
ꯑꯗꯨꯅꯦ
ꯅꯪꯒꯤꯗꯣ ꯆꯍꯤ ꯑꯃ ꯃꯥꯡꯕ ꯃꯥꯜꯂꯦ ꯑꯗꯨꯗꯤ꯫
ꯃꯥꯡꯗꯦꯗ ꯃꯥꯡꯗꯦ꯫ ꯃꯥꯡꯗꯦ ꯅꯪ ꯈꯪꯗꯕꯒꯤꯅꯦ
ꯑꯣ ꯆꯍꯤ ꯑꯃꯗ ꯅꯣꯏꯗꯤ ꯁꯦꯃꯤꯁꯇꯔ ꯑꯃ ꯃꯝ ꯇꯝꯕ ꯃꯥꯜꯂꯦ ꯑꯗꯨ
ꯑꯧ ꯍꯣꯏ ꯍꯣꯏ ꯍꯣꯏ ꯍꯣꯏ꯫
ꯗꯨꯃꯥꯏ ꯇꯝ ꯇꯝꯕ꯭ꯔꯣ
ꯑ ꯇꯝꯕꯗꯣ ꯆꯍꯤ ꯑꯃ ꯍꯥꯏꯕꯁꯦ ꯁꯦꯃꯤꯁꯇꯔ ꯑꯃ ꯂꯣꯏꯔꯦꯅ ꯍꯥꯏꯕ ꯅꯠꯇꯦ ꯑꯈꯣꯏꯗꯤ ꯁꯦꯃꯤꯁꯇꯔꯁꯦ꯫ ꯑꯩꯈꯣꯏꯗꯤ ꯇꯝꯕꯁꯦ ꯆꯍꯤ ꯑꯃꯒ ꯃꯈꯥꯏ
ꯑꯣ
ꯆꯍꯤ ꯑꯃꯒ ꯃꯈꯥꯏꯁꯦ ꯁꯤꯃꯤꯁꯇꯔ ꯂꯣꯏꯔꯦ ꯑꯃ ꯂꯣꯏꯔꯦ ꯆꯍꯤ ꯑꯃꯒ ꯃꯈꯥꯏ ꯁꯦꯃꯤꯁꯇꯔ ꯑꯅꯤ ꯂꯣꯏꯔꯦ ꯑꯃꯒ ꯃꯈꯥꯏ ꯑꯍꯨꯝ ꯂꯣꯏꯔꯦ ꯑꯗꯨꯒ ꯏꯟꯇ꯭ꯔꯟ ꯂꯣꯏꯔꯦ ꯑꯗꯨꯒ ꯑꯦꯛꯁꯄꯤꯔꯤꯌꯦꯟꯁ꯫
ꯑꯣ ꯑꯣ ꯐꯩꯅꯦ
ꯑꯥꯎ ꯑꯗꯨꯃꯥꯏ ꯆꯠꯄꯒꯤꯅꯦ ꯅꯪ ꯀꯟꯐ꯭ꯌꯨꯁ ꯆꯠꯄꯗꯣ꯫
ꯑꯣ ꯑꯗꯨꯗꯤ ꯀꯩ ꯀꯩ ꯀꯩ ꯃꯇꯝꯗ ꯂꯣꯏꯗꯣꯏꯅꯤ ꯀꯩ ꯇꯨ ꯊꯥꯎꯖꯟ ꯇ꯭ꯋꯦꯟꯇꯤꯠꯗꯔꯣ ꯂꯣꯏꯗꯣꯔꯤꯁꯦ ꯇ꯭ꯋꯦꯟꯇꯤ ꯁꯥꯚꯦꯟꯗ
ꯇ꯭ꯋꯦꯟꯇꯤ ꯁꯥꯚꯦꯟꯗ ꯂꯣꯏꯔꯅꯤ ꯍꯣꯏ ꯇ꯭ꯋꯦꯟꯇꯤ ꯁꯥꯚꯦꯟ ꯑꯥꯒꯁ ꯁ꯭ꯋꯥꯏꯗ ꯂꯣꯏꯔꯅꯤ
ꯑꯁ ꯅꯪꯅ ꯍꯥꯟꯅ ꯑꯗꯨꯗꯤ ꯅꯦꯛꯁ ꯏꯌꯥꯔꯗꯅꯦꯍꯦ
ꯇ꯭ꯋꯦꯟꯇꯤ ꯁꯥꯚꯦꯟ ꯑꯗꯨꯒ ꯇ꯭ꯋꯦꯟꯇꯤ ꯑꯥꯏ꯭ꯗꯗ ꯀꯩꯀꯩꯅꯣ ꯑꯗꯨꯝ ꯑꯦꯛꯁꯄꯤꯔꯤꯌꯦꯟꯒꯨꯝꯕ ꯂꯣꯏ ꯇꯧꯔꯅꯤꯗꯅ꯫
ꯑꯦ ꯑꯦ
ꯑꯗꯨꯒ ꯇ꯭ꯋꯦꯟꯇꯤ ꯑꯦꯗꯒꯤ ꯑꯥ ꯑꯣꯞꯇꯣꯕꯔ ꯅꯕꯦꯝꯕꯔ ꯁ꯭ꯋꯥꯏꯗꯗꯤ ꯀꯩꯅꯣꯝ ꯀꯩꯅꯣꯝ ꯐꯪꯅꯤꯉꯥꯏꯗꯤ ꯃꯥꯜꯂꯦ
ꯑꯦꯁ ꯄ꯭ꯂꯦꯁꯃꯦꯟ ꯄ꯭ꯂꯦꯁꯃꯦꯟꯒꯨꯝꯕꯗꯣ ꯍꯣꯁꯄꯤꯇꯥꯜꯒꯨꯝꯕ ꯃꯦꯟꯇꯦꯜ ꯍꯣꯁꯄꯤꯇꯥꯜꯗ ꯃꯥꯂꯦ ꯅꯪꯒꯤꯗꯤ꯫
ꯑ ꯁꯥꯀꯦꯇ꯭ꯔꯤꯛꯇꯅꯦ꯫ ꯑꯩꯅ ꯂꯩꯗꯧꯕꯁꯦ ꯁꯥꯏꯀꯦꯇ꯭ꯔꯤꯛ
ꯁꯥꯏꯀꯦꯇ꯭ꯔꯤꯛꯀꯤ ꯍꯣꯁꯄꯤꯇꯥꯜꯗ ꯀꯣ
ꯑꯥꯎ ꯁꯥꯏꯀꯦꯇ꯭ꯔꯤꯛꯀꯤ꯫ ꯍꯣꯏ ꯍꯣꯏ ꯅꯪ ꯁꯣꯏꯗꯕꯤ ꯅꯪ ꯂꯥꯛꯀꯅꯤ ꯈꯪꯉꯦ ꯑꯗꯨꯒꯤ ꯑꯩ ꯉꯥꯏꯔꯒ ꯂꯩꯔꯅꯤꯀꯣ꯫
ꯑꯩ ꯂꯥꯛꯀꯦ꯫
ꯑꯥꯎ ꯂꯥꯛꯑꯣ ꯐꯖꯅ ꯑꯩ ꯇꯧꯕꯤꯒꯦ
ꯎꯝ
ꯐꯥꯒꯗꯕꯗ ꯑꯃꯨꯛꯀ
ꯃꯦꯟꯇꯦꯜ ꯄ꯭ꯔꯣꯕ꯭ꯂꯦꯝ ꯂꯩꯅꯤꯡꯉꯥꯏ ꯑꯃꯨꯛ ꯇꯧꯔꯒꯦ꯫
ꯑꯥꯁ ꯐꯩꯅꯦ꯫
ꯐꯕꯅꯦ
ꯐꯩ ꯐꯩ
ꯑꯣ ꯅꯣꯏꯗꯗꯤ ꯅꯣꯡ ꯆꯨꯗ꯭ꯔꯣ꯫
ꯍꯧꯖꯤꯛ ꯁꯥ ꯀꯥꯟꯗ ꯀꯗꯥꯏꯗꯒꯤ ꯅꯣꯡ꯫
ꯑꯗꯨꯅꯦ ꯑꯗꯨꯅꯦ ꯑꯩꯈꯣꯏꯁꯨꯦ ꯁꯨꯡꯆꯨ ꯆꯨꯗꯦ ꯑꯗꯨꯒꯤ ꯌꯥꯝ ꯁꯥꯏꯌꯦ꯫ ꯈꯣꯏꯗꯤ ꯀꯩꯅꯣ ꯅꯣꯡ ꯆꯨꯕꯗꯣ ꯌꯥꯝ ꯄꯥꯝꯕꯅꯦꯕ ꯆꯥꯊꯣꯛꯄꯗꯣ ꯑꯈꯣꯏꯗꯤ ꯄꯥꯝꯃꯦꯕ ꯁꯨꯇꯤ ꯐꯪꯗꯕꯒꯤ ꯐ꯭ꯂꯥꯠ ꯊꯣꯛꯔꯗꯤ ꯁꯨꯇꯤꯗꯨ ꯐꯪꯉꯤꯗꯅ
ꯑꯧꯋꯣ
ꯑꯗꯨꯒꯤ ꯑꯩ ꯅꯣꯡ ꯆꯨꯅꯤꯉꯥꯏ ꯇꯧꯕꯤꯌꯣ
ꯅꯪꯁꯨ ꯅꯣꯏꯁꯨ ꯋꯥꯔꯜ ꯀꯞ ꯌꯦꯡꯕ꯭ꯔꯥ
ꯍꯣꯏ ꯌꯦꯡꯗꯗꯤ ꯉꯔꯥꯡꯗꯣ ꯌꯦꯡꯉꯦ ꯌꯦꯡꯉꯦ ꯑꯗꯨꯒ ꯑꯩꯗꯤ ꯑꯁ ꯐꯣꯟꯗ ꯌꯦꯡꯕꯅꯤꯍꯦ
ꯑꯧ ꯑꯁ ꯅꯣꯏ ꯆꯦꯛ ꯇꯧꯗ꯭ꯔꯤꯕꯣ ꯆꯦꯛ ꯇꯧꯗ꯭ꯔꯤꯕꯣ ꯃꯣꯏ
ꯑꯁ ꯑꯥ ꯀꯩꯅꯣꯝ ꯄꯨꯡ ꯕꯣꯔꯣ ꯁ꯭ꯋꯥꯏꯗꯗꯤ ꯇꯧꯗꯤꯍꯦ ꯑꯦꯂꯚꯦꯟ ꯇꯥꯔꯗꯤ ꯇꯧꯗ꯭ꯔꯦ ꯑꯩꯈꯣꯏꯗꯣ ꯊꯣꯡ ꯂꯣꯜꯂꯦꯕ
ꯑꯩꯈꯣꯏ ꯑꯣꯖꯥꯁꯤꯡꯗꯤ ꯍꯥꯏ ꯁ꯭ꯀꯨꯜ ꯃꯇꯝꯗꯗꯤ ꯀꯣ ꯕꯔꯣ ꯑꯁꯨꯝ ꯁ꯭ꯋꯥꯏꯗꯅꯦ ꯃꯣꯏ ꯆꯦꯛ ꯇꯧꯔꯤꯁꯦ ꯕ꯭ꯂꯦꯡꯀꯦꯠ ꯉꯥꯟꯊꯣꯛꯑꯅꯤ ꯑꯗꯨꯗ ꯃꯥ ꯈꯪꯕꯗꯣ
ꯑꯗꯨꯗꯤ ꯑꯗꯨꯗꯤ ꯅꯣꯏꯁꯦ ꯊꯣ ꯂꯣꯜꯂꯒ ꯇꯨꯝꯗꯕ ꯃꯥꯜꯂꯦꯀꯣ ꯑꯗꯨꯗꯤ
ꯑꯁ ꯊꯣꯟ ꯂꯣꯟꯕ ꯌꯥꯗꯦꯅꯦ ꯊꯣꯟ ꯂꯣꯟꯒꯅꯨ ꯍꯥꯏꯔꯒꯀꯣ
ꯑꯣ ꯑꯩꯈꯣꯏꯗꯤ ꯄꯨꯡ ꯇꯔꯥ ꯇꯥꯔꯗꯤ ꯄꯨꯡ ꯇꯔꯥ ꯇꯥꯔꯗꯤ ꯊꯣꯟ ꯑ ꯊꯣꯡꯗꯣ ꯂꯣꯟꯕ ꯌꯥꯔꯦ
ꯑꯣ ꯅꯣꯏ ꯔꯨꯝ ꯀꯀꯥꯗꯀꯣ ꯃꯤ ꯀꯌꯥ ꯀꯌꯥ ꯂꯩꯕ꯭ꯔꯥ ꯑꯗꯨꯗꯤ
ꯑꯈꯣꯏ ꯍꯧꯖꯤꯛ ꯂꯩꯕꯗꯤ ꯃꯤ ꯇꯔꯨꯛ
ꯑꯈꯣꯏ ꯔꯨꯝꯗꯤ ꯆꯥꯎꯕꯒꯤꯀꯣ
ꯑꯥꯁ ꯂꯣꯏꯔꯦꯍꯦ
ꯑꯈꯣꯏ ꯔꯨꯝꯗꯤ ꯆꯥꯎꯕꯒꯤ ꯃꯤꯠ ꯇꯔꯨꯛ ꯂꯩꯌꯦ ꯑꯃꯅ ꯃꯤ ꯃꯔꯤ ꯑꯃꯅ ꯃꯤ ꯃꯉꯥ ꯑꯃꯅ ꯃꯤ ꯇꯔꯨꯛ ꯇꯔꯦꯠ
ꯑꯍꯥꯁ ꯂꯣꯏꯔꯦꯍꯦ ꯕ꯭ꯂꯣꯛꯒꯨꯝꯕꯅꯤꯅꯦ ꯑꯗꯨꯗꯤ ꯕ꯭ꯂꯣꯛ ꯕ꯭ꯂꯣꯛꯀꯨꯝꯕ ꯃꯥꯜꯂꯤ ꯎꯝ
ꯌꯥꯝ ꯅꯨꯡꯉꯥꯏ ꯑꯗꯨꯒꯤ
ꯑꯩꯈꯣꯏꯗꯤ ꯀꯥ ꯀꯥꯅꯦꯕ ꯑꯩꯈꯣꯏ ꯔꯨꯝ ꯑꯃꯗ ꯃꯤ ꯑꯅꯤ
ꯑꯁ ꯌꯥꯝ ꯅꯨꯡꯉꯥꯏꯔꯅꯤꯍꯦ ꯅꯩꯔꯒ
ꯌꯥꯝ ꯅꯨꯡꯉꯥꯏꯔꯅꯤ ꯑꯗꯨꯅꯤ ꯍꯨꯝ ꯈꯣꯏ ꯁꯤꯝꯃꯤꯁꯇꯔ ꯑꯦꯛ ꯖꯥꯝ ꯂꯣꯏꯔꯒ ꯉꯥ ꯂꯣꯏꯕ ꯉꯥꯏꯔꯤꯕ ꯑꯗꯨ ꯑꯈꯣꯏꯗꯤ ꯍꯧ ꯍꯧꯖꯤꯛꯇꯤ ꯚꯦꯀꯦꯁꯟꯅꯦꯕ ꯐꯤꯞ ꯁꯦꯃꯦꯁꯇꯔ ꯀꯥ ꯀꯥꯗꯣꯏꯅꯦꯕ ꯑꯈꯣꯏꯗꯤ
ꯑꯣ ꯑꯗꯨꯒꯤ ꯍꯟꯗꯛꯁꯦ ꯒꯦꯞ ꯂꯩꯕ
ꯎꯝ ꯒꯦꯞ ꯂꯩꯌꯦ ꯁꯣꯠ ꯇꯥꯝꯒꯤ ꯎꯝ ꯅꯨꯡꯉꯥꯏꯕꯅꯦ ꯑꯗꯨꯅꯦꯕ ꯍ ꯍꯧꯖꯤꯛ ꯅꯨꯡꯉꯥꯏꯕ ꯐꯪꯕꯗꯣ
ꯑꯥꯎ ꯌꯥꯝ ꯐꯩꯌꯦꯀꯣ ꯈꯣꯏꯗꯤ ꯕ ꯁꯨꯐꯪ ꯐꯪꯗꯦ
ꯚꯦꯀꯦꯁꯟ ꯗꯨꯒꯨꯝꯕ ꯄꯤꯗ꯭ꯔꯤꯕꯣ ꯑꯥꯁ
ꯁꯨ ꯄꯤ ꯄꯤꯗꯦ ꯄꯤꯒꯦ ꯇꯧꯔꯒ ꯑꯃꯨꯛ ꯑꯦꯛꯖꯥꯝꯁꯨ ꯅꯥꯛꯑꯦ
ꯎꯝ ꯀꯝ ꯀꯥꯟꯗ ꯑꯦꯛꯖꯥꯝ ꯇꯧꯅꯤ ꯍꯟꯗꯛꯀꯤꯗꯤ
ꯑꯥꯒꯁ ꯁꯤ ꯑꯁꯀꯨꯜꯒꯤ ꯑꯣꯏꯅꯗꯤ ꯇ꯭ꯋꯦꯟꯇꯤ ꯁꯕꯦꯟꯗ ꯇꯧꯒꯗꯕ ꯃꯥꯜꯂꯦ ꯄ꯭ꯔꯤ ꯑꯦꯛꯖꯥꯝꯗꯣ ꯑ ꯑꯗꯨꯒ ꯗꯥꯏꯔꯦꯛ ꯑ ꯐꯥꯏꯅꯦꯜ ꯑꯦꯛꯖꯥꯝꯅ ꯑꯥ ꯑꯥꯒꯁ
ꯑꯣꯒꯁꯇ ꯑꯣ ꯐꯩꯌꯦ ꯐꯩꯌꯦ ꯐꯖꯅ ꯂꯥꯏꯔꯤꯛ ꯄꯥꯎꯑꯣꯅꯦ ꯅꯣꯏꯁꯤ
ꯍꯣꯏꯅꯦꯗꯥ ꯄꯥꯕꯅꯦ ꯄꯥ ꯄꯥꯃꯟꯗꯅ ꯀꯣꯛꯀ
ꯃꯦꯟꯇꯦꯜ ꯍꯣꯁꯄꯤꯇꯥꯜ ꯃꯦꯟꯇꯦꯜ ꯍꯣꯁꯄꯤꯇꯥꯜ ꯎꯕ꯭ꯔꯣ
ꯑꯥꯎ ꯍꯣꯏ ꯑꯁ ꯀꯔꯤꯔ ꯁꯥꯏꯀꯦꯇ꯭ꯔꯤꯒꯤꯅꯦ ꯑꯩ ꯄꯥꯔꯤꯁꯦ
ꯑꯣ ꯑꯣ ꯑꯣ ꯑꯣ ꯃꯥꯅꯦ ꯃꯥꯅꯦ ꯁꯥꯏꯀꯦꯇ꯭ꯔꯤꯒꯤꯅꯦ ꯑꯥꯁ ꯀꯥꯎꯋꯦ
ꯀꯟꯅ ꯄꯥꯔꯤꯌꯦ ꯑꯩ
ꯎꯝ ꯃꯥꯅꯦ ꯆꯥꯛ ꯀꯨꯝꯕꯗꯤ ꯅꯣꯏ
ꯅꯪꯒꯨꯝꯕ ꯂꯥꯛꯔꯗꯤꯀꯣꯅ ꯑꯁ ꯀꯟꯅ ꯄꯥꯍꯧꯔꯦ ꯑꯩꯁꯦ
ꯑꯥꯁ ꯅꯣꯏꯗꯤ ꯅꯣꯏꯗꯤ ꯆꯥꯔꯖꯒꯨꯝꯕ ꯀꯥꯗ꯭ꯔꯤꯕꯣ
ꯆꯥꯔꯖ ꯆꯥꯔꯖꯀꯨꯝꯕꯗꯤ ꯀꯥꯕ ꯌꯥꯗꯦ ꯑꯗꯨꯕꯨ ꯇ꯭ꯔꯥꯏꯕꯦꯜꯁꯤꯡꯗꯤ ꯑꯗꯨꯝ ꯑꯥ ꯁꯟꯗꯦ ꯗꯤꯕꯣꯁꯟꯗꯤ ꯂꯩꯌꯦ
ꯑꯣ ꯐꯩꯌꯦꯅꯦ ꯑꯗꯨꯗꯤ
ꯇ꯭ꯔꯥꯏꯕꯦꯜꯁꯤꯡꯀꯣ
ꯑꯣ ꯑꯈꯣꯏ ꯑꯩꯈꯣꯏ ꯁꯦꯟꯇꯔ ꯆꯥꯔꯖꯇ ꯀꯥꯕ ꯌꯥꯝꯅꯦ ꯕꯥꯁ ꯕꯥꯁ ꯆꯠꯅꯩꯌꯦꯑꯕ
ꯑꯣ ꯑꯈꯣꯏꯁꯨ ꯊꯥ꯭ꯔꯠ ꯏꯌꯥꯔꯒꯨꯝꯕ ꯀꯥꯔꯗꯤ ꯑꯈꯣꯏꯁꯨ ꯑꯗꯨꯝ ꯆꯠꯄ ꯌꯥꯔꯅꯤ ꯋꯥꯔꯗꯦꯟꯗ ꯍꯥꯏꯔꯒ ꯀꯣ ꯍꯥꯏꯅꯔꯒ ꯑꯗꯨꯝ ꯆꯠ ꯄꯅꯦ ꯍꯥ ꯍ ꯍꯟꯗꯛꯀꯤ ꯊꯥ꯭ꯔꯠ ꯏꯌꯥꯁꯤꯡꯁꯦ ꯑꯗꯨꯝ ꯆꯠꯄꯅꯦ ꯃꯣꯏꯗꯤ
ꯑꯣ ꯆꯠꯂꯤꯗ ꯑꯩ ꯑꯩꯁꯨ ꯆꯠꯂꯤꯕ ꯕꯥꯁꯇꯀꯣ